ꯇꯥꯕ ꯅꯠꯇ꯭ꯔ ꯇꯥꯔꯦꯀꯣ ꯁꯤꯅ ꯑꯔꯣꯏꯕꯅꯤꯀꯣ
ꯎꯝ ꯃꯥꯅꯦ ꯃꯥꯟ
ꯁꯤꯟꯅꯔꯣꯏꯕ ꯁꯨꯃꯥꯏꯅ ꯑꯗꯨꯝ ꯅꯣꯜꯂꯦꯕꯗꯣ ꯁꯤꯟꯅꯔꯣꯏꯕ ꯍꯥꯏꯒꯗꯣ ꯌꯥꯒꯗ꯭ꯔꯥ ꯑꯗꯨꯏꯖꯣ
ꯌꯥꯔꯣꯏꯍꯦ ꯑꯩ ꯄꯤꯔꯥ ꯀꯥꯛꯇꯣꯏꯅꯦ
ꯑ ꯅꯪꯁꯤ ꯕꯤꯖꯤꯅꯦꯁꯦ
ꯎꯝ
ꯅꯉꯣꯟꯗꯁꯨ ꯑꯗꯨꯝ ꯅꯪꯉꯣꯟꯗꯗꯤ ꯀꯌꯥꯃꯨꯛ ꯆꯪꯉꯛꯀꯅꯤ ꯅꯪ ꯅꯪ ꯍꯥꯏꯕꯇ ꯍꯥꯏꯔꯛꯑꯣꯅꯦ
ꯈꯪꯗꯦ ꯑꯗꯨꯗꯤ ꯑꯍꯥꯟꯕꯅꯦ ꯈꯪꯗꯦ ꯑꯗꯨꯗꯤ
ꯑꯣ ꯅꯪꯁꯨ ꯅꯪꯁꯨ ꯅꯪꯅ ꯅꯪꯅ ꯍꯥꯏꯗꯤ ꯅꯪꯅ ꯑꯦꯗꯅꯤꯟ ꯄꯥꯏꯔꯒ ꯇꯧꯋꯤꯖꯦ ꯅꯪꯁꯨ ꯑꯍꯥꯟꯕꯅꯦꯕ ꯅꯪꯒꯤ ꯊ꯭ꯔꯨꯗꯒꯤ
ꯑꯪ ꯀꯥꯏ ꯆꯠꯂꯨꯏꯅꯣ ꯅ
ꯗꯤ ꯑꯩ ꯀꯩꯅꯣ ꯑꯩꯈꯣꯏ ꯑꯩꯈꯣꯏ ꯔꯦꯟ ꯃꯃꯥꯡꯗꯣ ꯀꯩꯅꯣ ꯇꯧꯋꯦ ꯃꯣꯏ ꯁꯥꯕꯒꯤ ꯀꯩꯅꯣ ꯃꯦꯆꯤꯟꯗ ꯀꯩꯅꯣꯝꯃ ꯀꯩꯅꯣ ꯇꯧꯕ ꯁꯤꯖꯤꯟꯅꯕꯗꯨꯒꯤ ꯃꯈꯣꯟꯗꯣ ꯌꯥꯝ ꯍꯧꯕ ꯍꯥꯏꯇꯥꯔꯦ ꯑꯗꯨꯒꯤ ꯑꯩ ꯃꯄꯥꯟ ꯊꯣꯛꯂꯛꯄꯅꯤꯗꯦ
ꯎꯝ
ꯗꯣ ꯐꯩ ꯗꯅ
ꯍꯧꯖꯤꯛꯇꯤ ꯌꯥꯔꯝ ꯅꯠꯇ꯭ꯔꯣ ꯀꯦꯝ ꯇꯧꯗ꯭ꯔꯦ ꯎꯝ
ꯑꯥ
ꯗꯨꯗꯤ ꯋꯥꯏꯖꯦ ꯍꯥꯏꯗꯦꯛꯑꯣ ꯅꯪ ꯃꯍꯥꯝ ꯈꯔ
ꯏꯂꯨꯆꯥ ꯅꯣꯏ ꯆꯦ ꯅꯣꯏ ꯆꯦ ꯃꯃꯥꯟꯅꯕꯤꯅ ꯁꯤ ꯅꯪ ꯁꯤ ꯑꯦꯞꯁꯦ ꯅꯉꯣꯟꯗ ꯍꯥꯏꯔꯛꯄꯅꯦꯕ
ꯍ ꯍꯣꯏ
ꯃꯣꯏꯗꯤ ꯄꯩꯁꯥꯒꯤꯌꯥ ꯃꯨꯛ ꯀ ꯇꯥꯂꯦ ꯍꯥꯏ
ꯑꯗꯨꯗꯤ ꯃꯣꯏ ꯃꯤ ꯎꯝ ꯆꯥꯝꯃꯃꯨꯛꯇꯤ ꯁꯨꯈ꯭ꯔꯦ ꯃꯣꯏꯒꯤ
ꯑꯁ ꯃꯤꯆꯥꯝꯃ ꯑꯁ ꯌꯥꯝꯗꯦ ꯑꯗꯨꯗꯤ ꯑꯗꯨ ꯃꯤꯆꯥꯃꯁꯦ ꯃꯤ ꯃꯃꯝꯗ ꯃꯉꯥꯅ ꯃꯉꯥꯅ ꯀꯣꯜ ꯇꯧꯕꯁꯤꯅꯦꯕ ꯃꯥ ꯑꯩꯁꯦ
ꯍꯣꯏ ꯍꯣꯏ ꯃꯤ ꯆꯥꯟꯅꯗꯕ ꯃꯉꯥꯏꯔꯦ ꯃꯉꯥꯏꯔꯦ
ꯃꯥꯗꯤ ꯃꯃꯥꯟ ꯃꯃꯥꯟꯅꯕ ꯃꯃꯥꯟꯅꯕꯕꯤ ꯌꯥꯝ ꯂꯩꯏꯅꯦ ꯃꯃꯥꯟꯅꯕꯤ ꯃꯅꯥꯎꯄꯥꯗꯩ ꯀꯩꯗ ꯂꯣꯏ ꯇꯧꯔꯝꯃꯅꯦꯕ ꯑ ꯃꯤ ꯑꯗꯁꯨ ꯃꯤ ꯑꯃꯗ ꯆꯥꯝꯃꯉꯥ ꯆꯥꯝꯉꯥ ꯐꯉꯗꯤ ꯑꯦꯁꯃꯤ ꯆꯥꯝꯃ ꯐꯥꯏꯚ ꯍꯟꯗ꯭ꯔꯦꯠ ꯐꯥꯏꯚ ꯇꯦꯟ ꯑ ꯐꯤꯐꯇꯤ ꯂꯤꯁꯤꯡ ꯃꯉꯥ ꯂꯤꯁꯤꯡ ꯇꯔꯥꯗꯤ ꯑꯗꯨꯝ ꯐꯪꯉꯝꯃꯅꯤꯅ ꯑꯗꯨꯅ ꯇꯈꯗꯦ ꯌꯥꯗꯗꯤ ꯑꯩ ꯑꯩꯗꯤ ꯑꯩꯗꯤ ꯌꯥꯝꯗꯖꯔꯦ ꯑꯩꯗꯤ ꯆꯥꯝꯃꯉꯥꯗꯗꯪ ꯐꯪꯉꯗꯤ ꯌꯥꯔꯦꯅ ꯎꯝ
ꯑꯣ ꯁꯤꯁꯤ ꯁꯤ ꯁꯤ ꯋꯥꯏ ꯀꯦ ꯄꯖ ꯌꯥꯗꯦꯕ
ꯅꯠꯇꯦ ꯑꯩ ꯈ ꯑꯩꯅ ꯑꯃꯨꯛ ꯑꯩꯒꯤ ꯊ꯭ꯔꯨꯗꯒꯤ ꯇꯧ ꯌꯥꯒꯗ꯭ꯔꯥ
ꯎꯝ ꯌꯥꯗꯣꯏꯅꯦ ꯌꯥꯔꯛꯀꯗꯣꯏꯅꯤ
ꯇꯔ ꯀꯗꯧꯏꯅꯦ ꯑꯣ ꯑꯗꯨꯏꯗꯤ ꯑꯗꯨꯗꯤ ꯑꯩꯅ ꯏꯃꯥꯟꯅꯕ ꯑꯇꯣꯞꯄꯗ ꯇꯧꯔꯒ ꯇꯧꯔꯁꯨ ꯌꯥꯔꯦꯕ ꯑꯗꯣ ꯑꯩꯉꯣꯟꯗ ꯑꯗꯨꯝ ꯄꯩꯁꯥꯁꯦ ꯑꯗꯨꯝ ꯆꯪꯉꯛꯀꯅꯦꯕꯀꯣ ꯃꯉꯣꯟꯗ ꯑꯗꯨ ꯃꯉꯣꯟꯗ ꯑꯗꯨꯝ ꯆꯪꯕꯅꯦꯕ ꯇꯧꯗꯣꯏꯁꯦ ꯑꯣ ꯑꯗꯨꯗꯤ ꯌꯥ ꯌꯥꯎꯗꯅꯤ ꯑꯗꯨꯝꯕꯗꯤ ꯀꯩꯅꯣ ꯐꯔ ꯈꯪꯅꯗ꯭ꯔꯁꯨ ꯃꯤ ꯏꯃꯥꯟꯅꯕ ꯑꯃꯒꯤ ꯃꯥꯏ ꯃꯅꯥꯎꯄꯥꯕꯨ ꯑꯣꯏꯔꯣ ꯃꯅꯥꯎꯄꯤꯕꯨ ꯑꯣꯏꯔꯣ ꯃꯆꯟꯅꯨꯄꯤꯕꯨ ꯑꯣꯏꯔꯣ ꯑꯃꯗ ꯑꯃꯗ ꯑꯗꯨꯝ ꯀꯩꯅꯣ ꯇꯧꯔꯒ ꯇꯥꯟꯕꯗꯤ ꯑꯗꯨꯝ ꯌꯥ ꯑꯗꯨꯗꯤ ꯌꯥꯏꯑꯕ ꯐꯣꯟꯕꯨ ꯄꯥꯏ ꯍꯥꯏꯔꯗꯤ ꯃꯤꯕꯨꯗꯤ ꯃꯤ ꯍꯥꯏꯌꯦꯕ ꯐꯟꯗꯛ ꯈꯪꯅꯔꯦ ꯍꯥꯏꯗꯤ ꯁꯤꯗꯤ ꯈꯪꯅꯕꯩ ꯗꯔꯀꯥꯔ ꯇꯥꯗ꯭ꯔꯦꯕ ꯁꯤꯗꯤ ꯈꯪꯅꯒꯦꯔ ꯈꯪꯅꯔꯣꯏꯒꯦꯔꯥ ꯃꯥꯁꯨ ꯇꯣꯡ ꯃꯥꯁꯨ ꯄ꯭ꯔꯣꯐꯤꯠ ꯐꯪꯉꯨ ꯑꯩꯁꯨ ꯄ꯭ꯔꯣꯐꯤꯠ ꯐꯪꯒꯦ ꯍꯥꯏꯕꯒꯤ ꯀꯩꯅꯣꯅꯦꯕ ꯑꯅꯤꯃꯛ ꯕꯦꯅꯤꯐꯤꯠ ꯉꯥꯛꯇꯅꯦꯕ ꯍꯥꯏꯗꯤ ꯑꯃꯅ ꯂꯣꯁ
ꯑꯗꯨꯅ ꯑꯥꯏꯋꯦꯁꯇꯤ ꯄꯥꯏꯕ ꯌꯥꯗꯕ ꯐꯣꯟꯗꯦ
ꯇꯔꯤ
ꯀꯩꯅꯣ ꯅꯪ ꯌꯥꯝ ꯌꯥꯝ ꯇꯠꯂꯦ ꯄꯠꯄ ꯇꯠꯂꯦ ꯄꯠ ꯄꯠꯠꯇꯂꯦꯠ ꯐꯪꯗꯦ ꯅꯦꯠ ꯐꯪꯗꯕ ꯃꯅ ꯄꯠ ꯇꯦ ꯇꯥꯔꯦ ꯇꯥꯔꯦ
ꯑꯣ ꯑꯩꯈꯣꯏ ꯁ꯭ꯋꯥꯏꯗ ꯐꯣꯟ ꯇꯧꯁꯤꯜꯂꯦ ꯂꯩꯔꯦ ꯍꯧꯖꯤꯛꯋꯥꯏꯗ ꯀꯣꯜ ꯇꯧꯔꯕꯅꯤꯅ ꯑꯗꯨ ꯑꯃ ꯀꯩꯅꯣ ꯀꯣꯜ ꯇꯧꯔꯛꯀꯦ ꯈꯣꯠꯀꯦ ꯉꯥꯏꯍꯥꯛ ꯂꯩ ꯀꯣꯜ ꯇꯧꯔꯛꯀꯦ ꯍꯥꯏꯔꯝꯃꯒ ꯍꯧꯖꯤꯛ ꯀꯣꯜ ꯇꯧꯁꯤꯗꯦ ꯑꯩ ꯍꯧꯖꯤꯛ ꯑꯩꯣꯏꯁꯥꯏꯗ ꯈꯨꯝꯗꯣꯏꯁꯦ ꯐꯣꯟꯗꯣ ꯁꯤꯗ ꯆꯥꯔꯖ ꯇꯧꯔ ꯊꯝꯃꯝꯕꯅꯤꯅ ꯑꯩ ꯑꯁꯤꯗ ꯇꯣꯏꯂꯦꯠ ꯆꯠꯂ ꯑꯩꯗꯣ ꯕꯥꯠꯔꯨꯝ ꯆꯪꯉꯨꯕꯅꯦ ꯑꯩꯈꯖꯂꯥꯅꯤ ꯄꯥꯏꯂ ꯏꯇꯦ ꯖꯤ ꯑꯗꯨ ꯑꯩ ꯕꯥꯔꯨꯝꯗꯤ ꯏꯔꯨꯖꯔꯨꯝꯅꯤ ꯕꯥꯔꯨꯝ ꯆꯪꯁ ꯋꯥꯟ ꯇꯨ ꯇꯧꯕꯇꯪ ꯆꯪꯕ ꯅꯠꯇꯦ ꯀꯩꯅꯣ ꯏꯔꯨꯖꯕ ꯆꯪꯉꯨꯕꯅꯤ ꯍꯥꯏꯔ ꯂꯣꯏꯔꯦ ꯍꯥꯏꯗꯤ ꯃꯃꯟꯗꯅ ꯑꯦꯔꯥ ꯈꯔ ꯈꯣꯝꯗꯣꯛ ꯈꯣꯝꯖꯤꯟ ꯇꯧꯕꯗꯨ ꯃꯉꯥꯏ ꯑꯗ ꯏ ꯅꯨꯄꯤ ꯀꯣꯏ ꯁꯨꯇꯔꯤ ꯀꯣꯏꯣ ꯅꯠꯇꯦꯗ
ꯕꯤꯖꯤ ꯀꯦꯇꯔꯖꯤ ꯁꯤꯤ ꯂꯩ ꯍꯥꯏꯔꯗꯤ
ꯑꯦ ꯁꯤꯗꯤ ꯕꯤꯖꯤꯗꯤ ꯀꯩꯅꯣ ꯇꯧꯗꯦ ꯑꯦ ꯁꯤ ꯀꯩꯅꯣ ꯇꯧꯕꯁꯤꯗꯤ ꯃꯉꯣꯟꯗ ꯕꯤꯖꯤꯗꯤ ꯑꯣꯏꯔꯝꯃꯣꯏꯅꯤ
ꯈꯪꯗꯦ ꯑꯗꯨꯗꯤ ꯑꯣꯏꯔꯝꯒꯗ꯭ꯔꯗꯤ ꯈꯪꯗꯦ
ꯁꯤ ꯍꯥꯏꯗꯤ ꯍꯥꯏꯗꯤ ꯐꯅ ꯀꯩꯅꯣ ꯇꯧꯔꯁꯦ ꯑꯥꯏꯖꯤꯗ ꯅꯪ ꯑꯥꯏ ꯖꯤꯗ ꯀꯣꯜ ꯁꯥꯟꯅꯕ ꯃꯇꯝꯗ ꯅꯃꯦꯜ ꯑꯦꯦꯜ ꯀꯣꯜ ꯂꯥꯛꯄ ꯃꯇꯝꯗ ꯕꯤꯖꯤ ꯂꯩ ꯆꯠꯇꯕꯅꯦꯕ ꯑꯦꯞꯇꯩ ꯁꯥꯟꯅꯕꯁꯤꯗꯤ ꯑꯣ ꯀ ꯇꯧꯔꯨ ꯀꯩꯁꯨ ꯇꯧꯔ ꯑꯗꯨꯅꯤ ꯃꯥ ꯑꯩꯅ ꯑꯩꯅ ꯑꯩꯅꯩꯅ ꯑꯩꯅ ꯇꯧꯗꯣꯏꯁꯦ ꯀꯣꯜ ꯍꯦꯛ ꯇꯧꯁꯤꯜꯂꯅꯤ ꯑꯗꯨꯗꯨꯒ ꯃꯉꯣꯟꯗ ꯀꯣꯜ ꯃꯤꯁ ꯀꯣꯠ ꯂꯩꯔꯝꯃꯦ ꯈꯣꯠꯂꯛꯑꯦꯅ ꯍꯥꯏꯅꯦ ꯃꯉꯣꯟꯗ ꯍꯣꯏ ꯅꯪ ꯕꯤꯖꯤ ꯂꯩꯗ ꯀꯩꯅꯣ ꯍꯪꯉꯛꯑꯒꯅ ꯁꯨꯃꯥꯏꯅ ꯇꯧꯅꯤ ꯁꯤ ꯑꯁꯦꯡꯕꯗ ꯍꯥꯏꯕꯤꯔꯅꯤ ꯑꯗꯨꯗꯨꯒ ꯀꯃꯦ ꯍꯥꯏꯇ꯭ꯔꯒꯅꯥ ꯑꯩ ꯀꯩꯅꯣ ꯇꯧꯔꯨꯕꯅꯤ ꯍꯥꯏꯗꯤ ꯄꯔꯨꯝ ꯆꯥꯔꯕꯅꯦ ꯈꯣꯠꯂꯨꯕꯅꯦꯅ ꯑ ꯈꯣꯝꯖꯤꯜꯂꯅꯤ ꯅꯠꯇ꯭ꯔꯗꯤ ꯀꯥꯏꯗꯒꯤꯒꯕ ꯎꯝ ꯈꯔ ꯀꯗꯥꯔꯁ ꯁꯤꯗꯤ ꯀꯩ ꯀꯥꯏꯗ ꯏꯃꯥꯗꯤ ꯑꯇꯣꯞꯄ ꯀꯣꯏꯔꯒ ꯇꯧꯕꯁꯨ ꯅꯠꯇꯕꯅꯤꯅ ꯑꯃ ꯍꯗꯁꯝ ꯑꯣ ꯑꯩ ꯉꯔꯥꯡ ꯉꯔꯥꯡ ꯅꯪꯒꯔ ꯀꯩꯅꯣ ꯋꯥꯔꯤ ꯁꯥꯟꯅ ꯀꯥꯟꯗꯗꯤ ꯑꯩ ꯀꯟꯐꯟꯁꯀ ꯑꯗꯨꯝ ꯐꯥꯎꯕꯅꯦ ꯃꯥꯅꯃꯤ ꯎ ꯊꯃꯒ ꯑꯗ ꯀꯥꯡ ꯍꯥꯎꯗꯦ ꯂꯣꯟ ꯑꯩꯈꯣꯏ ꯁꯥꯏꯅ ꯇꯥꯡꯈꯨꯜ ꯃꯔꯣꯟ ꯀꯩꯅꯣ ꯇꯧ ꯇꯧꯅ ꯇꯥꯡꯈꯨꯜ ꯣꯟ ꯃꯥꯅ ꯃꯦꯁꯦꯁꯇ ꯏꯔꯛꯑꯦ ꯄꯥꯔꯛꯑꯣ ꯄꯥꯔꯛꯑꯣ ꯄꯥꯔꯛꯑꯣ ꯑꯁ ꯏꯃꯥꯟꯅꯕ ꯏꯃꯥꯟꯅꯕ ꯏꯕꯥꯅꯤ ꯉꯥ ꯏꯕꯥꯅꯤꯅ ꯃꯥꯅ ꯏꯔꯏ ꯋꯥꯔꯤ ꯋꯥꯍꯩꯗꯣ ꯄꯥꯊꯣꯛꯄꯗ ꯃꯥꯥꯟ ꯂꯧꯄꯁꯤꯗꯤ ꯍꯥꯏꯗꯤ ꯃꯣꯏ ꯄ꯭ꯔꯅꯥꯎꯟꯁꯤꯦꯁꯟꯗꯣ ꯑꯩꯈꯣꯏꯅ ꯄ ꯑꯩꯈꯣꯏ ꯍꯥꯏꯗꯤ ꯑꯩꯈꯣꯏ ꯁꯨꯝ ꯑꯩꯈꯣꯏꯅ ꯁꯨꯡꯉꯥꯡ ꯉꯥꯡꯗꯕꯅꯤꯅ ꯑꯩꯈꯣꯏꯅ ꯀꯃꯥꯏꯅ ꯄ꯭ꯔꯅꯥꯎꯟ ꯅ ꯍꯥꯏꯗꯤ ꯋꯥꯔꯗ ꯑꯃꯗ ꯃꯣꯏꯅ ꯑꯅꯤꯔꯛ ꯍꯥꯏꯗꯤ ꯋꯥꯍꯩ ꯑꯅꯤ ꯊꯣꯛꯅ ꯁꯝꯖꯤꯜꯂꯒ ꯉꯥꯡꯉꯦꯕ ꯑꯗꯨꯅ ꯈꯪꯗꯕꯤꯅꯦꯕ ꯑꯁ ꯅꯍ ꯅꯣꯛꯄꯗ ꯅꯣꯛꯄꯗ ꯏꯃꯥꯟꯅꯕ
ꯀꯌꯥꯝꯗꯤ ꯍꯩꯔꯒꯦꯕꯅ
ꯈꯔ ꯑꯩ ꯍꯥꯏꯗꯤ ꯁꯨꯝ ꯃꯥꯅ ꯑꯩ ꯅꯍꯥꯟꯈꯩ ꯑꯩ ꯀꯔꯤꯝ ꯀꯩꯅꯣ ꯇꯧꯗꯦ ꯍꯣꯏ ꯈꯔ ꯑꯃꯅꯤꯁꯨꯝ ꯑ ꯑꯩꯅ ꯅꯪꯕꯨ ꯅꯨꯡꯁꯤꯌꯦ ꯀꯥꯏꯅ ꯃꯣꯏ ꯂꯣꯟꯗ ꯁꯨꯝ ꯂꯩꯗꯅ ꯑꯗꯨꯝꯕ ꯈꯔ ꯑꯗꯨꯗꯒꯤ ꯑꯗꯨ ꯃꯥꯡꯃꯥꯡ ꯑꯗꯣ ꯃꯥꯅ ꯈꯔ ꯁꯨꯝ ꯍꯥꯏꯔꯝꯕ ꯑꯗꯨ ꯑꯩꯅ ꯁꯝ ꯋꯥꯆꯦꯞꯇ ꯑꯩꯒꯤ ꯀꯩꯅꯣꯗ ꯑꯗꯨꯝ ꯁꯨꯝ ꯊꯥꯖꯤꯜ ꯊꯥꯖꯤꯜꯂꯒ ꯁꯨꯝ ꯀꯩꯅꯣꯗꯨꯒ ꯋꯥꯔꯠꯇꯣ ꯑꯗꯨ ꯃꯥꯒꯤ ꯃꯤꯅꯤꯡꯗꯨꯒ ꯂꯣꯏꯅꯅ ꯀꯣ ꯀꯔꯤ ꯍꯥꯏꯅꯣ ꯑꯗꯨꯃꯥꯏꯅ ꯊꯝꯃꯦ ꯑꯗꯨꯝ ꯑꯩꯅ ꯈꯔ ꯄꯥꯕ ꯊꯣꯛꯄꯈꯩꯗꯣ ꯑꯗꯨꯅ ꯑꯁ ꯀꯥꯏꯗ ꯀꯥꯏꯅ ꯂꯨꯕꯗꯤ ꯊꯣꯛꯇꯦ ꯑꯗꯨ ꯇꯥꯡꯈꯨꯜ ꯇꯥꯡꯈꯨꯜ ꯏꯁꯩ ꯑꯃ ꯏꯔꯤꯑ ꯑꯗꯨꯗꯨꯒ ꯑꯩꯉꯣꯟꯗ ꯁꯤꯁꯁꯤ ꯈꯜꯂꯨ ꯑꯩ ꯀꯩ ꯅ ꯁꯛꯇꯗ ꯇꯈꯂꯤ ꯏꯁꯩꯗ ꯁꯂꯨ ꯑꯣꯏꯕꯗ ꯑꯩ ꯑꯩ ꯑꯩ ꯍꯩꯔꯣꯏꯅ ꯑꯩ ꯑꯩ ꯑꯗꯨꯝ
ꯇꯝꯖꯜꯂꯨ ꯌꯥꯗ꯭ꯔ‌ꯣ ꯏꯁꯩ ꯁꯛꯄ ꯃꯩꯇꯩꯂꯣꯟ ꯏꯁꯩ ꯁꯛꯄꯣ ꯍꯥꯏꯗꯤ ꯇꯥꯡꯈꯨꯜ ꯂꯣ ꯁꯛꯎꯗꯤ ꯐꯖꯔꯅꯤ
ꯃꯩꯇꯩꯂꯣꯟꯣꯏ ꯍꯩꯕꯗꯤ ꯁꯨꯝ ꯏꯁꯥꯅ ꯏꯁꯩꯗꯤ ꯀꯩꯁꯨ ꯄꯥꯝꯝꯕꯗꯤ ꯄꯥꯝꯗꯗ ꯍꯧꯖꯤꯛ ꯈꯣꯟꯁꯦ ꯊꯤꯕꯅꯤꯅ ꯇꯟꯕ ꯍꯥꯏꯇꯥꯔꯦ ꯏꯁꯥꯅ ꯑꯗꯨꯝ ꯏꯁꯥꯅ ꯏꯁꯥꯁꯦ ꯑꯗꯨꯝ
ꯎꯝ ꯀꯣꯟꯗꯤ ꯅꯨꯄꯥꯗꯤ ꯌꯥꯖꯔꯦꯕꯣ ꯏꯁꯥꯅ ꯏꯁꯥ ꯀꯣꯟ ꯇꯥꯖꯗꯦꯕ
ꯏꯁꯥꯅ ꯏꯁꯥꯁꯨꯨꯡꯇ ꯇꯥꯖꯅꯤꯡꯉꯤ ꯍꯥꯏꯗꯤ ꯚꯣꯏꯁ ꯃꯦꯁꯦꯁꯇꯕꯨ ꯍꯥꯏꯗꯤ ꯍꯥꯏꯗꯤ ꯅꯨꯄꯤꯗꯒ ꯀꯩꯅꯣꯝꯃ ꯁꯨꯝ ꯉꯥꯡꯕꯗ ꯚꯣꯏꯁ ꯃꯦꯁꯦꯁꯀ ꯊꯥꯕꯁꯦ ꯌꯥꯝ ꯊꯤꯅ ꯑꯃꯨꯛ ꯑꯩꯅ ꯇꯥꯔꯤ ꯌꯦꯡ ꯀꯥꯟꯗ ꯗ ꯌꯥꯝ ꯊꯤꯅ ꯈꯣꯟꯖꯜꯂꯤ ꯀꯩꯅꯣ ꯃꯤꯇꯧ ꯇꯧꯖꯔꯒꯀꯣ ꯌꯥꯝ ꯊꯤꯅ ꯍꯩꯅꯗꯕꯁꯦ ꯐꯥꯎꯋꯦꯕ ꯑꯗꯨꯅ ꯇꯜꯂꯦꯕ ꯑ ꯈꯪꯗꯦ ꯍꯧꯖꯤꯛꯀꯥꯟꯗꯤ ꯑꯦ ꯀꯗꯤ ꯀꯩ ꯀꯩ ꯑꯖꯅ ꯀꯗ ꯑꯗꯨ ꯍꯥꯥꯎ ꯊ ꯑꯗꯨꯣꯏꯁꯨ ꯅꯨꯄꯤꯅ ꯀꯩꯝ ꯍꯥꯏꯗꯧꯒ ꯀꯩꯁꯨ
ꯎꯝ ꯃꯣꯏꯅꯕꯨ ꯍꯥꯏꯕꯤꯔꯛꯇꯗꯤ ꯌꯥꯔꯤꯦ ꯑꯗꯣ
ꯎ ꯑꯗꯨꯗꯥꯛ ꯑꯩ ꯅꯍꯥꯟ ꯅꯉꯣꯟꯗ ꯀꯩꯅꯣ ꯊꯥꯔꯝꯃꯤꯗ ꯃꯦꯁꯦꯖ ꯊꯥꯔꯝꯃ ꯑꯩꯅ ꯅꯪ ꯊꯕ ꯆꯥꯂ ꯥꯏꯅꯤ ꯈꯣꯂꯥꯏ ꯍꯥꯏꯔꯛꯄꯗꯣ ꯑꯗꯨ ꯅꯨꯃꯤꯠꯇꯣ ꯑꯩꯅ ꯅꯍꯥꯟꯃꯨꯛ ꯅꯉꯣꯟꯗꯩ ꯑꯍꯥꯟꯕ ꯑꯃ ꯂꯧꯕ ꯕ꯭ꯔꯦꯁꯂꯦꯠꯇꯣ ꯑꯗꯨꯗꯣ ꯅꯦꯛꯀ꯭ꯂꯦꯁ ꯍꯥꯏꯗꯤ ꯂꯤꯛ ꯑꯣꯏꯅꯗꯤ ꯁꯤ ꯌꯥꯕ꯭ꯔꯣ
ꯎꯝ ꯈꯪꯗꯦ ꯌꯥꯔꯝꯃꯣꯏ
ꯑꯩꯈꯣꯏ ꯁꯥꯏꯅꯗꯤ ꯌꯥꯏ ꯈꯣꯠꯂꯦꯅ ꯍꯥꯏꯌꯦꯕ ꯑꯗꯨꯗꯣ ꯅꯍꯥꯟ ꯃꯥꯗꯣ ꯀꯩꯅꯣ ꯂꯧꯕ ꯆꯠꯂꯨꯕ ꯑꯗꯩ ꯃꯥ ꯅꯨꯡꯉꯥꯏꯇꯦꯅ ꯃꯥꯗꯤ ꯃꯥꯅ ꯕꯦꯛ ꯇꯥ ꯍꯥꯞꯄꯒ ꯊꯥꯅꯝꯃꯦꯌꯦ ꯑꯗꯨꯗꯨꯒ ꯅꯣꯡꯉꯥꯜꯂꯒ ꯃꯥꯁꯦ ꯂꯧ ꯆꯠꯂꯨꯔ ꯍꯜꯂꯛꯀꯥꯟꯗ ꯅꯤꯡꯁꯤꯡꯉꯛꯇꯅ ꯊꯤ ꯀꯥꯟꯗ ꯕꯦꯛꯇ ꯌꯥꯎꯔꯝꯗ꯭ꯔꯦ ꯂꯩꯔꯝ ꯗꯔꯦ ꯃꯥꯡꯒꯔꯦꯁꯤꯅꯤ ꯑꯩꯅ ꯅꯅꯥꯎ ꯑꯩꯅ ꯅꯅꯥꯎꯄꯤꯗ ꯅꯅꯥꯎꯄꯤꯅꯒ ꯂꯧꯕ ꯈꯣꯠꯄ꯭ꯔ ꯍꯪꯉꯨ ꯀꯩꯁꯨ ꯃꯥꯡꯉꯣꯏ ꯅꯪꯅ ꯊꯝꯃꯤꯕ ꯄꯣꯠꯅꯤꯅ ꯀꯦꯝ ꯃꯥꯥꯡꯉꯣꯏ ꯈꯣꯠꯂꯣꯏ ꯍꯥꯏ ꯑꯁ ꯑꯗꯨꯒ ꯍꯥꯏꯕꯒ ꯌꯥꯗꯦꯉꯣ ꯑꯁ ꯀꯞꯈꯠꯂꯛꯇꯅ ꯕ꯭ꯔꯦꯁꯂꯦꯠ ꯃꯥꯥꯡꯒ꯭ꯔꯦꯅ
ꯍꯥꯏꯗꯤ ꯍꯣꯏ ꯃꯥ ꯀꯩꯅꯣ ꯍꯥꯏꯗꯤ ꯃꯥ ꯀꯞꯄꯤꯗꯨꯁꯨ ꯃꯥ ꯍꯥꯏꯗꯤ ꯃꯊꯋꯥꯏ ꯅꯨꯡꯉꯥꯏꯇꯕ ꯈꯪꯕꯨꯗꯤ ꯈꯪꯉꯦꯕ ꯍꯥꯏꯗꯤ ꯏꯃꯣꯁꯟꯗꯣ ꯁꯨꯝ ꯍꯥꯏꯗꯤ ꯑꯗꯨꯒꯤ ꯀꯩꯅꯣ ꯇꯧꯔꯦ ꯑꯁ ꯀꯥꯏꯗꯩ ꯑꯗꯨꯒ ꯉꯥꯏꯍꯥꯛ ꯂꯩꯔꯦ ꯐꯥꯅꯀꯨꯏꯅ ꯀꯞꯄꯦ ꯃꯥ ꯑꯗꯨꯗꯨꯒ ꯀꯣꯜ ꯉꯥꯏꯍꯥꯛ ꯂꯩꯔꯒ ꯀꯣꯜ ꯇꯧꯔꯀꯥꯟꯗ ꯕ꯭ꯔꯦꯖꯂꯦꯠ ꯐꯪꯉꯦꯌꯦ ꯑꯗꯨꯒ ꯑꯩꯅ ꯕ꯭ꯔꯦꯁꯂꯦꯠꯇꯣ ꯀꯥꯏ ꯂꯩꯔꯝꯃꯦ ꯍꯥꯏ ꯑꯗꯨꯒ ꯍꯥꯏꯌꯨ ꯌꯥꯗꯦ ꯑꯍꯥꯟꯕꯗ ꯍꯥꯏꯌꯨ ꯁꯨꯡꯌꯥ ꯌꯥꯗꯦ ꯑꯗꯩ ꯑꯩꯅ ꯀꯣꯟꯅ ꯐꯥꯖꯅ ꯍꯪꯉꯦ ꯕ꯭ꯔꯦꯁꯂꯦꯠꯇꯣ ꯃꯣꯏ ꯄꯨꯅ ꯃꯣꯟ ꯃꯈꯥꯗꯔ ꯀꯩꯅꯣ ꯊꯅꯝ ꯂꯩꯔꯝꯃꯦꯌꯦ ꯃꯥꯄꯨꯅ ꯑꯗꯣ ꯃꯥꯗꯣ ꯍꯥꯏꯗꯤ ꯃꯥꯗꯣ ꯀꯩꯅꯣ ꯇꯧꯔꯝꯒꯅꯤꯕ ꯃꯥꯅ ꯊꯝꯕꯗ ꯐꯖꯅ ꯃꯥꯅ ꯊꯝꯃꯝꯃꯣꯏꯕ ꯑꯗꯨꯗ ꯃꯄꯨ ꯃꯕꯨꯡ ꯍꯣꯏꯅ ꯁꯨꯝ ꯊꯦꯡꯅꯔꯒ ꯀꯣꯟꯅ
ꯎꯝ ꯀꯣꯟꯅ
ꯄꯤꯒꯦꯅ ꯍꯥꯏꯅ ꯄꯤꯕꯤꯒꯦꯅ ꯑꯗꯨꯃꯥꯏꯅ ꯊꯝꯕꯅꯦꯕ ꯄꯨꯡ ꯑꯣꯏꯅ ꯑꯗ ꯑꯁ ꯀꯥꯏꯗꯩꯉꯣ ꯐꯥꯅ ꯊꯤꯌꯨ ꯐꯥꯅ ꯊꯤꯌꯨ ꯍꯥꯏꯕꯅꯦ ꯁꯨꯡꯌꯥ ꯌꯥꯗꯦ ꯃꯥꯡꯒ꯭ꯔꯦ ꯃꯥꯡꯒ꯭ꯔꯦ ꯑꯗꯨꯝ
ꯎꯝ ꯑꯃ ꯀꯣꯛ ꯂꯩꯊꯣꯛꯑꯁꯨ ꯌꯥꯕꯗꯨꯕꯨ ꯀꯥ ꯍꯥꯏꯖꯤꯜꯂꯨ ꯌꯥꯗ꯭ꯔꯣ
ꯑꯦ ꯑꯗ ꯑꯩ ꯑꯦ ꯑꯩꯉꯣꯟꯗꯗꯤ ꯑꯃ ꯀꯣꯛ ꯂꯩꯔꯁꯨ ꯑꯗꯨ ꯑꯃ ꯀꯣꯛ ꯂꯩꯕ ꯑꯗꯣ ꯑꯩꯅ ꯑꯃ ꯑꯩ ꯍꯥꯏꯕ
ꯑꯩ ꯏꯃꯥꯟꯅꯕꯗ ꯃꯦꯁꯦꯖ ꯊꯥꯕꯅꯦ ꯑꯗꯨꯗꯣ ꯍꯥꯏꯗꯤ ꯆꯞ ꯃꯥꯟꯅꯕꯗꯣ ꯑꯗꯨꯨꯒꯨꯝꯕꯗꯣ ꯑꯗꯨꯝ ꯅꯣꯏ ꯑꯗꯨꯝ ꯑꯗꯨꯃꯥꯏꯅ ꯇꯧꯕꯗꯣ ꯑꯗꯨꯝ ꯐꯪꯗꯤ ꯐꯪꯅꯤꯗ ꯅꯣꯏꯅ ꯑꯗꯨꯝ ꯂꯩꯕꯅꯤꯅ ꯍꯥꯏꯗꯤ ꯅꯣꯏ ꯑꯗꯨꯝ ꯅꯣꯏ ꯅꯣꯏ ꯆꯦ ꯂꯧꯕꯩ ꯑꯗꯨꯝ ꯃꯐꯝ ꯑꯗꯨꯝ ꯂꯩꯔꯝꯒꯅꯤꯕ ꯑꯣ ꯑꯗꯨ ꯑꯩꯅ ꯑꯃ ꯑꯃ ꯑꯩ ꯏꯃꯥꯟꯅꯕꯗ ꯍꯪꯒꯦꯗꯤ ꯇꯧꯔꯤ ꯑꯗꯣ ꯑꯗꯨꯃꯥꯏꯅ ꯇꯧꯀꯥꯟꯗ ꯐꯪꯉꯦꯌꯦ ꯑꯗꯨꯗꯒꯤ ꯀꯦꯝ ꯍꯥꯏꯒꯤꯗ꯭ꯔꯦ ꯍꯥꯏꯗꯤ ꯑꯩꯗꯤ ꯅꯪꯉꯣꯟꯗ ꯑꯩ ꯅꯪꯉꯣꯟꯗ ꯃꯦꯁꯦꯖ ꯊꯥꯔꯛꯑꯝꯃꯤꯗꯣ ꯁꯨꯝ ꯑꯗꯨꯝꯕ ꯆꯝ-ꯃꯝꯅꯕ ꯂꯩꯒꯗ꯭ꯔ ꯈꯣꯠꯀꯗ꯭ꯔꯥꯅ ꯍꯪꯒꯦ ꯇꯧꯕꯅꯦꯕ ꯑꯗꯨ ꯅꯪ ꯊꯕꯛ ꯆꯠꯂꯨꯔꯤꯔꯥ ꯀꯩꯅꯣꯝ ꯍꯥꯏ ꯑꯩꯈꯣꯏꯅ ꯑꯗꯨꯗꯒꯤ ꯑꯩꯅ ꯌꯥꯔꯦ ꯀꯥꯏꯅ ꯇꯧꯔ ꯅꯪꯅ ꯊꯕꯛ ꯆꯠꯂꯨꯕꯅꯦꯒꯥ ꯇꯧꯕꯗꯣ ꯑꯗꯨꯝ ꯇꯣꯛꯈꯔꯦ ꯋꯥꯔꯤ ꯃꯈꯥ ꯑꯗꯨꯝ ꯂꯣꯏꯁꯤꯟꯒꯥꯔꯦ ꯍꯥꯏꯗꯤ ꯐꯪꯉꯥꯕꯅꯤꯅ ꯋꯥꯔꯤꯗꯨ ꯪꯐꯪꯉꯝ ꯕ꯭ꯔꯦꯁꯂꯦꯠꯇꯣ ꯐꯪꯉꯝꯗ꯭ꯔꯗꯤ ꯋꯥꯔꯤꯁꯦ ꯃꯈꯥ ꯇꯥꯗꯣꯏꯅꯦꯕ ꯑꯗꯨꯗ ꯍꯥꯏꯗꯤ ꯌꯥꯒꯗ꯭ꯔꯥ ꯈꯣꯠꯀꯗ꯭ꯔꯥ ꯐꯪꯒꯗ꯭ꯔꯅ ꯂꯩꯕ ꯑꯗꯨꯒꯤ
ꯚꯥꯏ ꯑꯩ ꯋꯥꯔꯤꯁꯦ ꯇꯥꯕ꯭ꯔꯥ
ꯍꯥꯥꯎ ꯃꯍ ꯂꯥꯛꯑꯣꯖꯔꯑꯣ ꯑꯥ ꯇꯥꯏꯌꯦ ꯀꯥꯏꯅꯣꯗ ꯈꯪꯗꯦ ꯃꯣꯏ ꯂꯥꯏ ꯍꯔꯥꯎꯕꯒꯤ ꯂꯥꯏꯍ ꯀꯩꯅꯣ ꯑꯗꯨꯒꯤ ꯃ
ꯑꯦ ꯅꯠꯇꯦ ꯐꯣꯟꯗꯒꯤ ꯇꯥꯔꯛꯄ꯭ꯔꯕ ꯅꯣ ꯅꯪꯅ ꯇꯥꯕ꯭ꯔꯕ
ꯇꯥꯗꯦ
ꯎꯝ ꯍꯣꯏ ꯁꯣꯝꯗ ꯃꯥꯏꯛ ꯀꯟꯅ ꯂꯥꯎꯔꯦ ꯑꯗꯨꯏ ꯇꯥꯕ꯭ꯔꯥꯖꯤꯅꯦ ꯐꯣꯟꯗ
ꯅ ꯐꯣꯟ ꯅꯠꯇꯕꯤꯗ ꯁ꯭ꯋꯥꯏꯗ ꯑꯃ ꯀꯥꯏꯗꯅꯣꯝꯃꯗꯤ ꯂꯥꯎꯕ ꯇꯥꯗꯤ ꯇꯥꯏꯌꯦꯕ
ꯀꯣꯏꯁꯤ ꯃꯃꯥꯡꯗ ꯀꯜ ꯂꯥꯎꯏ ꯑꯥ
ꯑꯩ ꯇꯥꯎ ꯁꯤꯗꯩꯩ ꯈꯪꯗꯦ ꯑꯗꯨꯇꯥꯗ ꯍꯧꯖꯤꯛꯀꯥꯟ ꯂꯥꯏ ꯍꯔꯥꯎꯕꯩ ꯅꯣꯏ ꯁ꯭ꯋꯥꯏꯗ ꯂꯥꯏ ꯍꯔꯥꯎꯕ ꯇꯜꯂꯤꯖꯤꯅ ꯁ꯭ꯋꯥꯏꯗ ꯁ꯭ꯋꯥꯏ ꯁ꯭ꯋꯥꯏ ꯖꯒꯥꯒꯤ ꯂꯥꯏ ꯍꯥꯔꯥꯎꯗꯦ ꯅꯨꯃꯤꯠ ꯃꯔꯤꯅꯤ ꯃ
ꯎꯝ ꯈꯛꯇꯪ ꯌꯥꯎꯕꯅꯤ ꯅꯍꯥꯟ ꯏꯃꯥꯟꯅꯕꯅꯗꯤ ꯀꯧꯔꯛꯑꯝꯅꯦꯕ ꯌꯥꯎꯔꯨꯂꯥꯛꯑꯣ ꯇꯜꯂꯕ ꯆꯠꯄ
ꯇꯥꯜꯂꯤꯗ ꯀꯥꯏꯗꯒꯤ ꯂꯥꯏ ꯍꯔꯥꯎꯕ ꯀꯥꯏ ꯁꯣꯝꯗ ꯊꯣꯛꯅꯤꯡꯗ꯭ꯔ ꯀꯥꯟꯁꯤꯗ ꯀ꯭ꯂꯥꯁ ꯇꯜꯂꯤ ꯀꯩꯅꯣ ꯑꯣꯖꯥꯅ ꯀꯧꯕꯕꯨ ꯑꯣꯖꯥꯅ ꯀꯩꯅꯣꯝ ꯄ꯭ꯔꯖꯦꯟꯇꯦꯁꯟ ꯄꯤ ꯂꯥꯎꯕ ꯄꯤꯗ꯭ꯔ ꯀꯥꯟꯁꯤꯗ ꯗꯨꯒ ꯃꯣꯏꯅ ꯂꯥꯏ ꯍꯔꯥꯎꯕ ꯃꯌꯥꯝ ꯃꯥꯡ ꯊꯣꯛꯎ ꯒꯥꯏꯅ
ꯑꯦ ꯌꯦꯡꯕꯥꯎꯗꯤ ꯌꯥꯏꯗꯅ
ꯍꯣꯏ ꯌꯦꯡꯕꯗꯤ ꯌꯥꯏ ꯀꯩꯝ ꯀꯥꯏꯗꯦ ꯑꯗꯨꯗꯨꯒ ꯇꯜ ꯑꯩ ꯑꯩꯅ ꯑꯩ ꯑꯩꯅ ꯌꯦꯡꯅꯤꯡꯉꯤꯖꯤꯅ ꯑꯃꯨꯛ ꯑꯩꯗꯤ ꯑꯇꯩ ꯑꯇꯩꯒꯤ ꯂꯥꯏ ꯍꯔꯥꯎ ꯍꯣꯏ ꯌꯦꯡꯅꯤꯡꯗꯦ ꯃꯣꯏꯔꯥꯡꯒꯤ ꯈꯛꯇꯪ ꯌꯦꯡꯅꯤꯡꯉꯦ ꯃꯣꯏꯔꯥꯡꯒꯤꯗꯤ ꯍꯥꯏꯗꯤ ꯂꯥꯏ ꯍꯔꯥꯎ ꯑꯗꯨꯁꯨ ꯀꯨꯏꯕꯅꯤꯅꯀꯣ ꯀꯥꯏꯗꯒꯤ ꯁ꯭ꯋꯥꯏꯒꯤ ꯅꯨꯃꯤꯠ ꯃꯔꯤ ꯃꯉꯥꯅꯤ ꯈꯣꯔꯥꯎꯖꯦ ꯅꯠꯇꯦ ꯑꯗꯗꯤ ꯂꯥꯏ ꯖꯒꯥꯗꯨꯁꯨ ꯆꯥꯎꯔꯦ ꯑꯗꯨꯒ ꯊꯥ ꯑꯃꯁꯨ ꯑꯗꯨꯝ ꯂꯥꯏ ꯍꯔꯥꯎꯕꯅꯤꯅ
ꯑꯗꯨꯏꯅꯦ ꯃꯣꯏꯔꯥꯡꯒꯤꯗꯣ ꯌꯦꯡꯉꯨꯒꯦ ꯇꯧꯅꯦ ꯑꯝꯇ ꯀꯧꯔꯝꯃꯣ
ꯃꯃꯥꯡ ꯃꯃꯥꯡ ꯐꯖꯅ ꯂꯥꯏ ꯍꯔꯥꯎꯅꯤ ꯇꯧꯔꯝꯃꯒ ꯑꯉꯥꯡ ꯑꯅꯤ ꯀꯩꯅꯣ ꯁꯤꯒꯤꯕꯗꯣ ꯂꯩꯒꯤꯗꯕꯗꯣ ꯑꯗꯨ ꯇꯥ ꯑꯗꯨ ꯇꯥꯏꯃꯤꯡꯗꯨꯗ ꯑꯗꯨꯝ ꯂꯥꯏꯒꯤ ꯊꯧꯔꯝ ꯇꯧꯅ ꯇꯧꯔ ꯂꯣꯏꯁꯤꯟꯒꯔꯦꯕ